ꯀꯩꯗꯧꯔꯤꯅꯣ ꯍꯜꯂꯣ
ꯑ ꯍꯜꯂꯣ ꯇꯥꯏ
ꯑꯣ ꯀꯩ ꯏꯟꯖꯥꯡ ꯆꯥꯔꯒꯦ
ꯎꯝ ꯅꯪ ꯅꯦꯠꯋꯥꯔꯛꯁꯤ ꯈꯔ ꯅꯨꯡꯉꯥꯏꯇꯕ ꯃꯥꯟꯅꯦ
ꯎꯝ ꯈꯣꯏ ꯅꯣꯡ ꯆꯨꯏꯌꯦ ꯑꯗꯨꯏꯅꯦ
ꯎꯝ ꯃꯩꯇꯩꯂꯣꯟ ꯉꯥꯡꯕ ꯌꯥꯝ ꯍꯩꯀꯣ
ꯑꯣꯅꯦ ꯍꯩꯕꯅꯦ
ꯑꯣꯏ ꯀꯥꯏꯔꯛꯏꯗ
ꯀꯩꯕꯥ
ꯑꯧ ꯀꯦꯁꯨ ꯍꯥꯏꯗꯦ ꯑꯩꯗꯤ ꯉꯥꯡꯕ ꯍꯩꯇꯦꯕ ꯑꯗꯨꯏꯅꯤ ꯍꯥꯥ
ꯑꯗꯨꯝ ꯍꯩꯔꯛꯀꯅꯦ ꯍꯥꯏꯕ
ꯎꯝ ꯇꯝꯃ ꯇꯥꯔꯦ ꯅꯉꯣꯟꯗꯒꯤ
ꯑꯩ ꯐꯖꯟ
ꯑꯣ ꯅꯣꯏ ꯅꯦꯠꯋꯥꯔꯁꯤꯗꯤ ꯅꯨꯡꯉꯥꯏꯍꯦ
ꯍꯥꯥ ꯇꯥꯗ꯭ꯔꯦ